ꯍꯨꯝ
ꯀꯩꯗꯧꯔꯤꯅꯣ
ꯐꯝꯃꯤ
ꯎꯝ ꯉꯁꯤ ꯅꯣꯡꯃꯩ ꯀꯩꯀꯩ ꯇꯧꯒ꯭ꯔꯥꯕ
ꯀꯩ ꯀꯩ ꯇꯧꯕꯕꯨ ꯀꯩꯅꯣ ꯍꯧꯒꯠꯂꯦ ꯆꯠꯂꯦ ꯊꯕꯛ ꯆꯠꯂꯦ ꯍꯜꯂꯛꯑꯦ
ꯑꯣ
ꯇꯨꯝꯃꯦ
ꯄꯨꯡ ꯀꯌꯥꯗ ꯇꯨꯝ ꯍꯧꯒꯠꯄ
ꯃꯔꯤ ꯃꯈꯥꯏ
ꯉꯜꯂꯤꯅꯥ ꯅꯥ ꯑꯗꯨꯝ ꯅꯨꯡꯇꯤꯒꯤ ꯍꯧꯠꯒꯠꯄ꯭ꯔꯥ ꯍꯥꯏꯖ‌‌ꯦ ꯃꯔꯤ ꯃꯈꯥꯏꯗ
ꯎꯝ ꯍꯧꯒꯠꯂꯦ ꯍꯧꯒꯠꯂꯦ
ꯄꯨꯡ ꯑꯗꯨꯝ ꯃꯔꯤ ꯃꯈꯥꯏꯗ ꯍꯧꯒꯠꯂꯒ ꯀꯩꯀꯩ ꯇꯧꯔꯒ ꯄꯨꯡ ꯃꯔꯤ ꯃꯈꯥꯏꯗ ꯍꯧꯒꯠꯂꯦ ꯍꯧꯒꯠꯄꯒ ꯕ꯭ꯔꯁ ꯇꯧꯔꯦ ꯑꯗꯤ ꯆꯥ ꯂꯣꯜꯂꯦ ꯆꯥ ꯊꯛꯑꯦ ꯑꯦ ꯑꯗꯒꯤ ꯑꯇꯩ ꯀꯩꯀꯩ ꯇꯧꯕꯥ ꯍꯥꯏꯔꯛꯑꯣꯅ‌ꯦ
ꯆꯥꯛ ꯊꯣꯡꯉꯦ
ꯎꯝ
ꯏꯔꯨꯖꯕ ꯈꯣꯠꯄ ꯑꯗꯨꯒ ꯊꯕꯛ ꯆꯠꯄꯒꯤ ꯂꯣꯏꯁꯜꯂꯦ ꯑꯗꯨꯒ ꯆꯠꯂꯦ
ꯑꯣ ꯍꯥ ꯊꯕꯛꯇꯤ ꯅꯣꯡꯃꯥꯗ ꯄꯨꯡ ꯀꯌꯥ ꯇꯧꯕ
ꯅꯣꯡꯃꯥꯗ ꯄꯨꯡ ꯅꯤꯄꯥꯟ
ꯄꯨꯡ ꯅꯤꯄꯥꯟ ꯇꯧꯕꯗꯨꯔ‌ꯣ ꯑꯥ ꯃꯥ ꯑꯝ ꯌꯥꯝ ꯋꯥꯕ ꯑꯣꯏꯕ꯭ꯔꯥ ꯑꯣꯏꯗꯕ꯭ꯔꯥ ꯍꯥꯏꯗꯤ ꯄꯦꯁꯦꯟ ꯗꯤ ꯑꯗꯨꯝ ꯂꯥꯛꯄ꯭ꯔꯥ ꯂꯥꯛꯇꯕ꯭ꯔꯥ ꯀꯃꯥꯏ ꯇꯧꯏ
ꯍꯧꯖꯤꯛꯇꯤ ꯈꯔ ꯂꯠꯂꯤ ꯄꯦꯁꯦꯟ ꯑꯗ‌ꯣ ꯈꯠ ꯈꯔ ꯂꯩꯔꯒꯗꯤ ꯆꯤꯟꯈꯠꯂꯛꯑꯅꯤ ꯍꯧꯖꯤꯛꯀꯤ ꯄꯨꯗꯤ ꯑꯗꯨꯝ ꯀꯣꯝ
ꯍꯥꯏꯗꯤ ꯄꯦꯁꯦꯟꯁ‌ꯦ ꯑꯥ ꯑꯌꯥꯝꯕ ꯀꯔꯤ ꯀꯔꯤ ꯇꯦꯁ ꯇꯧꯕ ꯂꯥꯛꯀꯦ ꯅꯠꯇ꯭ꯔꯒ ꯀꯔꯝ ꯀꯔꯝ ꯀꯔꯝꯕ ꯀꯩꯅꯣ ꯇꯧꯕ ꯂꯥꯛꯀꯦ
ꯀꯅꯝꯕ ꯑꯗꯨꯝ ꯂꯥꯛꯢ
ꯁꯨꯒꯔꯒꯥ ꯁꯨꯒꯔ ꯇꯦꯁ ꯇꯧꯕ ꯂꯤꯚꯔ ꯀꯤꯠꯅꯤ ꯑꯜꯇ꯭ꯔ ꯁꯥꯎꯟ ꯑꯦꯛꯁ ꯔꯦ ꯃꯈꯟ ꯃꯈꯟꯅꯤꯗ
ꯑꯗꯥ ꯃꯈꯟ ꯃꯈꯟ ꯍꯥꯏꯁꯦ ꯁꯨꯒꯔ ꯇꯧꯕꯒꯤꯅ ꯄꯩꯁꯥ ꯀꯌꯥꯅꯣ ꯕ꯭ꯂꯠ ꯇꯦꯁ ꯇꯧꯕꯒꯤꯅ ꯄꯩꯁꯥ ꯀꯌꯥꯅꯣ ꯍꯥꯏꯁ ꯑꯥꯏ ꯕꯤ ꯇꯧꯕꯒꯤꯅ ꯄꯩꯁꯥ ꯀꯌꯥꯅꯣ ꯄꯩꯁꯥ ꯀꯌꯥ ꯀꯌꯥ ꯂꯧꯒꯦꯗꯣ ꯑꯝꯇ ꯍꯥꯏꯐꯦꯠꯇꯪ ꯍꯥꯏꯔꯛꯎꯗꯅ
ꯑ‌ꯣꯏꯃꯥ ꯑꯗꯨ ꯃꯌꯥꯝꯗꯣ ꯑꯩ ꯆꯤꯝꯐꯥ ꯄꯨ ꯂꯩꯔꯗꯤ ꯎꯝ
ꯅꯪꯅ ꯑꯈꯪꯕ ꯈꯤꯇꯪꯗꯤ ꯍꯥꯏꯔꯛꯎꯅ‌ꯦ
ꯂꯤꯚꯔ ꯀꯤꯠꯅꯤ ꯂꯤꯚꯔ ꯒꯤ ꯀꯌꯥꯅꯣ ꯑꯣꯏꯕꯗꯣ ꯂꯤꯁꯤꯡ ꯑꯃꯗꯒꯤ ꯂꯨꯄꯥ ꯅꯤꯐꯨ ꯇꯥ ꯃꯥꯜꯂꯦ
ꯂꯤꯚꯔꯒꯤ
ꯂꯤꯚꯔ ꯒꯤ
ꯎꯝ ꯀꯤꯠꯅꯤ ꯒꯤ ꯅꯥ ꯀꯌꯥ ꯑꯣꯏꯕ
ꯀꯤꯠꯅꯤꯒꯤ ꯆꯥꯅꯤꯄꯥꯟ ꯌꯥꯡꯈꯩ
ꯎꯝ ꯃꯣꯏ ꯑꯗꯨꯗ ꯑꯥ ꯂꯩꯔꯤꯕ ꯏꯁꯇꯥꯕ ꯃꯌꯥꯝꯖ‌ꯦ ꯍꯥꯌꯦꯡ ꯅꯔꯁꯅꯥ ꯀꯌꯥꯅꯣ ꯑꯗꯒꯤꯗꯤ ꯂꯦꯞ ꯇꯦꯛꯅꯤꯁꯤꯌꯥꯅ ꯀꯌꯥꯅꯣ ꯑꯦꯛꯁꯇꯔ꯭ꯦꯒꯤꯅ ꯀꯌꯥꯅꯣ ꯀꯃꯥꯏ ꯀꯃꯥꯏꯅ ꯇꯧꯒꯦ
ꯅꯔ꯭ꯁ ꯑꯅꯤ
ꯎꯝ.
ꯅꯔꯁ ꯑꯅꯤ ꯂꯦꯞꯀꯤ ꯑꯍꯨꯝ ꯑꯦꯛꯁꯇꯔ꯭ꯦꯒꯤ ꯑꯃ ꯇꯌꯦ ꯀꯩ ꯀꯩꯩꯅꯣ ꯑꯃ ꯑꯜꯇ꯭ꯔ ꯁꯥꯎꯟꯒꯤ ꯑꯃ ꯑꯇꯩ ꯊꯣꯛ ꯔꯤꯁꯦꯞꯁꯟꯗ ꯑꯅꯤ ꯂꯩ
ꯎꯝ ꯔꯤꯁꯤꯞꯁꯟ ꯀꯩꯀꯥꯗꯤ ꯑ ꯃꯣꯏꯒ ꯁꯥꯕ ꯇꯣꯂꯣꯞꯇꯣ ꯃꯥꯟꯅꯕ꯭ꯔꯥ ꯃꯥꯟꯅꯗꯕ꯭ꯔꯥ ꯀꯃꯥꯏꯅ ꯇꯧꯏ
ꯑꯗꯨꯝ ꯃꯥꯟꯅꯕ ꯃꯥꯜꯂꯦ
ꯃꯥꯟꯅꯩꯌꯦ
ꯎꯝ
ꯑꯗꯨꯗꯤ ꯔꯤꯁꯤꯞꯁꯟ ꯑꯣꯏꯕꯅ ꯐꯔꯦꯅꯦ ꯅꯣꯏꯗꯤ ꯃꯣꯏꯗꯤ ꯇꯝꯃꯨꯗ꯭ꯔ ꯁꯨ ꯑꯗꯨꯝ ꯊꯥꯕꯛ ꯐꯪꯉꯦ
ꯍꯣꯏ ꯇꯝꯃꯨꯗ꯭ꯥꯔꯁꯨ ꯊꯥꯕꯛ ꯐꯪꯉꯦ ꯑꯗꯨ ꯑꯣꯏꯅꯤꯡꯗꯦ
ꯀꯩꯒꯤ
ꯀꯣꯛ ꯌꯥꯝꯅ ꯆꯥꯛꯄ ꯊꯥꯕꯛꯅꯤ
ꯀꯩꯗꯧꯕꯗ ꯆꯥꯛꯇꯨꯏꯅꯣ ꯍꯥꯢꯁꯦ ꯕꯤꯁꯤꯞꯁꯟ ꯑꯣꯢꯕꯣ
ꯑꯁ ꯄꯦꯁꯦꯟ ꯐꯣꯟ ꯇꯧꯁꯤꯜꯂꯛꯀꯅꯤ ꯃꯊꯛꯇꯒꯤ ꯑ ꯌꯦꯡꯕ ꯂꯥꯛꯄ ꯄꯦꯁꯦꯟꯗꯨꯒꯁꯨ ꯋꯥꯔꯤ ꯁꯥꯟꯅꯅꯤ ꯑꯜꯇ꯭ꯔ ꯁꯥꯎꯟꯒꯤ ꯄꯦꯁꯦꯟꯒꯁꯨ ꯋꯥꯔꯤ ꯁꯥꯟꯅꯅꯤ ꯂꯣꯏꯅꯃꯛ ꯄꯦꯁꯦꯟ ꯑꯔꯥꯞꯄ ꯈꯨꯗꯤꯡꯒꯤ ꯃꯣꯏꯗ ꯍꯥꯟꯅ ꯂꯣꯏꯅ ꯑꯦꯇꯦꯟ ꯇꯧꯗꯨꯢꯅꯤ ꯑꯪ ꯀꯣꯛ ꯆꯥꯛꯄ ꯊꯥꯕꯛꯅꯤ ꯑꯗꯨ ꯔꯤꯄꯣꯔꯠ ꯀꯤꯁꯨꯨ ꯕꯤꯜ ꯀꯤꯁꯨꯨ ꯀꯩꯁꯨ
ꯑꯣ... ꯉꯁꯤ ꯅꯨꯃꯤꯗꯥꯡꯒꯤꯗꯤ ꯉꯁꯥꯏ ꯊꯥꯕꯛ ꯍꯜꯂꯛꯄꯗꯒꯤ ꯄꯨꯡ ꯑꯅꯤ ꯃꯈꯥꯏꯗ ꯊꯥꯕꯛ ꯍꯜꯂꯛꯑꯦꯗꯅ
ꯎꯝ ꯑꯅꯤ ꯃꯈꯥꯏ ꯅꯠꯇꯦ ꯑꯍꯨꯝ ꯇꯥꯔꯦ ꯑꯩꯅ ꯍꯟꯂꯛꯄꯗꯣ
ꯑꯣ ꯑꯗꯨꯗꯒꯤꯗꯤ ꯀꯩꯀꯩ ꯇꯧꯔ ꯂꯩꯕ
ꯑꯗꯨꯗꯒꯤ ꯍꯜꯂꯛꯑꯦ ꯍꯌꯦꯡ ꯂꯤꯠꯀꯥꯗꯕ ꯑꯦꯞꯄ꯭ꯔꯣꯟꯗꯣ ꯁꯨꯗꯣꯛꯑꯦ
ꯑꯣ...
ꯑꯗꯨꯒ ꯇꯨꯝꯃꯦ ꯐꯣꯟ ꯌꯣꯡꯉꯒꯥ ꯍꯧꯒꯠꯂꯦ ꯏꯁꯤꯡ ꯀꯥꯞꯁꯤꯜꯂꯨꯔꯦ ꯑꯗꯨꯒ ꯆꯥꯛ ꯊꯣꯡꯉꯦ ꯆꯥꯔꯦ ꯍꯧꯖꯤꯛ ꯂꯩꯔꯤ
ꯎꯝ ꯀꯩꯅꯣꯅꯦ ꯏꯁꯤꯡ ꯀꯥꯞꯁꯤꯟꯕꯁꯤꯅ ꯏꯁꯤꯡ ꯀꯥꯏꯗ ꯀꯥꯞꯁꯤꯜꯂꯤꯅꯣ
ꯄꯨꯈ꯭ꯔꯤ ꯏꯁꯤꯡꯅꯦꯕ
ꯎꯝ
ꯎꯝ ꯇꯣꯂꯨ ꯇꯧꯔꯒ ꯆꯤꯡꯕ
ꯎꯝ
ꯄꯥꯜꯂꯒ ꯁꯦꯟꯇꯦꯛꯁꯇ ꯀꯥꯞꯁꯤꯟꯕ
ꯎ ꯄꯨꯈꯔ꯭ꯤ ꯏꯁꯤꯡꯗꯤ ꯂꯨꯕ꯭ꯔꯣ ꯅꯩꯕ꯭ꯔꯣ
ꯑꯗꯨꯝ ꯐ꯭ꯔꯤꯖꯤꯒꯤ ꯍꯥꯏꯔꯒ ꯁꯤꯖꯤꯟꯅꯔꯗꯤ ꯑꯗꯨꯝ ꯂꯨꯏ
ꯎꯝ ꯍꯥꯏꯗꯤ ꯅꯣꯏꯅ ꯄꯨꯈ꯭ꯔꯤ ꯏꯁꯤꯡ ꯆꯤꯡꯉꯤꯕ ꯄꯨꯈ꯭ꯔꯤꯗꯣ ꯅꯣꯏꯅ ꯎꯕ ꯐꯪꯕ꯭ꯔꯥ ꯐꯪꯗꯕ꯭ꯔꯥ ꯀꯃꯥꯏꯅ ꯇꯧꯋꯤ
ꯎꯝ
ꯑꯩꯈꯣꯏꯅ ꯏꯁꯤꯡ ꯁꯤꯖꯤꯟꯅꯔꯤꯕ ꯄꯨꯈ꯭ꯔꯤꯗꯣ
ꯎꯝ
ꯑꯗꯨꯒꯤ ꯏꯁꯤꯡ ꯁꯤꯖꯤꯟꯅꯔꯤꯕ ꯄꯨꯈꯣꯏꯗꯨꯣ ꯎꯕ ꯐꯪꯕ꯭ꯔꯥ ꯐꯪꯗꯕ꯭ꯔꯥ ꯅꯣꯏꯒꯤ ꯃꯅꯨꯡꯗ ꯂꯩꯕ ꯄꯨꯈꯤꯔꯥ ꯃꯄꯥꯟꯗ ꯂꯩꯕ ꯄꯨꯈꯤꯔꯥ
ꯍꯣꯏ ꯑꯩꯈꯣꯏ ꯃꯅꯨꯡꯗ ꯂꯩꯕ ꯄꯨꯏꯅꯤ
ꯎꯝ ꯀꯩꯅꯣ ꯅꯣꯏꯅ ꯎꯕ ꯀꯥꯟꯗ ꯄꯨꯈꯔꯤꯗꯣ ꯐꯠꯇꯍꯧꯗꯤ ꯍꯥꯏꯗꯤ ꯀꯩꯀꯩ ꯇꯥꯕ ꯎꯕ꯭ꯔꯥ ꯅꯠꯇ꯭ꯔꯒ ꯃꯁꯥ ꯅꯥꯟꯅ ꯂꯩꯕ꯭ꯔꯥ
ꯑꯗꯨꯝ ꯅꯍꯥꯟꯜꯂꯤꯗ ꯅꯥꯄꯤꯕꯨꯗꯤ ꯑꯗꯨꯝ ꯈꯔ ꯍꯧꯖꯩꯀꯣ ꯄꯣꯠ ꯆꯩꯩ ꯇꯕ ꯀꯗꯤ ꯇꯧꯦ
ꯎꯝ ꯉꯥ ꯅꯨꯡ ꯀꯩꯀꯥ ꯀꯥꯗꯤ ꯊꯥꯗꯕꯣ
ꯎꯝ ꯍ ꯂꯩ
ꯑ ꯉꯁꯤ ꯅꯨꯃꯤꯗꯥꯡꯗꯤ ꯀꯩꯗꯔ ꯆꯥꯈ꯭ꯔꯣ
ꯌꯦꯟꯖꯥꯡ ꯊꯣꯡꯗꯦ ꯈꯉꯧꯉꯔꯖꯥꯔ
ꯅꯪ ꯅꯥꯇꯣꯟꯗꯒꯤ ꯂꯩꯕꯗꯣ ꯀꯌꯥꯝ ꯉꯥꯎꯕ ꯀꯥꯡꯍꯧꯗꯦ
ꯑꯗꯨꯝ ꯈꯔ ꯆꯥꯕ ꯀꯣꯟꯅ ꯇꯧꯕꯁꯨ
ꯎꯝ ꯀꯩꯀꯩ ꯉꯧꯔꯤꯕ ꯀꯥꯡꯧꯗꯦ
ꯀꯥꯔꯣꯠꯇꯨꯅꯦ ꯑꯐꯥꯕꯤ ꯅꯠꯇꯕꯤꯗꯣꯛꯑꯣ
ꯎꯝ
ꯨꯅꯦ ꯆꯨꯖꯥꯛꯅꯦ ꯀꯩ ꯀꯩꯅꯣ ꯈꯃꯥꯏꯅ ꯁꯤꯟꯕꯤꯒꯔ
ꯄꯨꯖꯥꯛ ꯀꯥꯡꯍꯧꯁꯦ ꯑꯩꯗꯤ ꯈꯤꯇꯪ ꯆꯥꯕꯕꯨꯗꯤ ꯍꯥꯎꯋꯦ ꯑꯗꯨꯒ ꯃꯌꯥꯝ ꯆꯥꯁꯤꯂꯦ ꯊꯨꯝꯍꯟꯗꯅ ꯍꯩꯅꯗꯦ
ꯎꯝ
ꯍꯝ
ꯍꯥꯎꯕꯅꯤꯌꯦ ꯇ
ꯑꯝ ꯀꯩꯀꯩ ꯃꯌꯥꯝ ꯇꯧꯔꯒ ꯉꯧꯔꯤꯅꯁꯨꯨꯖꯥꯠꯇꯦ
ꯑꯩꯅ ꯍꯧꯖꯤꯛꯇ ꯍꯥꯏꯔꯤꯗꯣ
ꯎꯝ ꯐꯤ ꯀꯩ ꯉꯧꯔꯤꯚꯥꯏꯔꯣꯅꯦ ꯍ
ꯁꯤꯖꯤ ꯃꯅꯤ ꯇ ꯌꯥꯍ ꯊꯨꯡꯅꯤ
ꯈꯥꯃꯦꯟ ꯑꯁꯤꯟꯕ
ꯎꯝ
ꯈꯥꯃꯦꯟ ꯁꯦꯝꯕ ꯍꯥꯞꯄ ꯌꯥꯕ꯭ꯔꯥ ꯍꯥꯏꯁꯦ
ꯌꯥꯏꯅ
ꯑꯦꯁ ꯈꯉꯥꯎ ꯉꯥꯎꯧꯕꯗ ꯈꯥꯃꯤꯟꯅ ꯑꯁꯤꯟꯕ ꯍꯥꯞꯄꯗꯤ ꯑꯃꯨꯛꯇ ꯊꯦꯡꯅꯗ꯭ꯔꯤꯍꯦ ꯅꯪꯁꯨ
ꯎꯝ ꯂꯣꯏꯅ ꯍꯥꯞꯅꯕꯅꯤ ꯌꯦꯟꯁꯥꯡ ꯈꯨꯗꯤꯡꯃꯛꯇ ꯍꯥꯕ ꯌꯥꯏ ꯀꯩꯅꯣ ꯈꯝꯃꯦ ꯁꯤꯃꯗꯤ
ꯎꯝ ꯆꯥꯛ ꯀꯌꯥꯝ ꯆꯥꯕ ꯉꯝꯃꯒꯦ ꯅꯪꯕꯣ
ꯆꯥꯗꯦꯗ
ꯀꯌꯥꯝ ꯆꯥꯔꯕ
ꯀꯌꯥꯝ ꯆꯥꯔꯕ ꯍꯥꯏꯁꯤ ꯀꯩꯅꯣ ꯆꯥꯛꯁꯦ ꯀꯃꯥꯏꯅ ꯑꯣꯟꯗꯣꯏꯅꯣ
ꯗꯤ ꯆꯥꯛꯈꯣꯝ ꯇꯔꯥ ꯆꯥꯏ ꯃꯉꯥ ꯆꯥꯏ
ꯎꯝ ꯆꯥꯛꯈꯣꯝ ꯆꯥꯛꯈꯣꯝꯗ ꯂꯩꯔꯦ ꯆꯥꯛꯈꯨꯝ ꯄꯤꯛꯄ ꯆꯥꯛꯈꯨꯝ ꯆꯥꯎꯕ
ꯎꯝ ꯑꯗꯣ ꯆꯥꯛꯇꯤ ꯅꯠꯇꯣꯟꯗꯩ ꯆꯥꯄꯩꯗꯤ ꯀꯌꯥꯝ ꯊꯣꯡꯒꯦ
ꯌꯥꯝ ꯊꯣꯡꯗꯦ
ꯑꯣ
ꯇꯦꯟꯒꯣꯠ ꯃꯆꯥ ꯑꯃ ꯂꯩꯌꯦ
ꯑꯝ
ꯇꯪꯈꯥꯏꯃꯨꯛꯇꯪ ꯊꯣꯡꯉꯦ
ꯑꯗꯣ ꯀꯩꯅꯣꯗꯤ ꯆꯥꯛꯇꯣ ꯅꯪꯏ ꯊꯣꯡꯕꯗꯣ ꯂꯣꯏꯅ ꯆꯥꯕ ꯉꯝꯕ꯭ꯔꯣ ꯅꯠꯇ꯭ꯔꯒ ꯉꯝꯗꯕ꯭ꯔꯣ
ꯉꯝꯕꯁꯨ ꯌꯥꯎꯏ ꯉꯝꯗꯕꯁꯨ ꯌꯥꯎꯋꯦ ꯍꯧꯖꯤꯛ ꯅꯨꯡꯗꯥꯡꯒꯤꯗꯤ ꯉꯝꯃꯦ
ꯉꯝꯗꯦꯌꯦ
ꯎꯝ
ꯅꯪꯒꯤꯗꯨꯗꯤ ꯎꯝ ꯐꯖꯅꯕ ꯐꯤꯒꯔ ꯁꯦꯝꯕ ꯃꯥꯟꯁꯤꯟꯂꯛꯀꯣ ꯅꯪ ꯃꯑꯣꯡꯗꯣ
ꯑꯁ ꯐꯤꯒꯔꯗ ꯁꯦꯝꯖꯅꯤꯡꯗꯦ
ꯎꯝ ꯀꯩꯒꯤꯅꯣ ꯐꯤꯒꯥꯔ ꯁꯦꯝꯅꯤꯡꯗꯔꯤꯗꯨꯅ ꯑꯗꯨꯝ ꯐꯖ ꯂꯩꯔꯦ ꯁꯤꯔ
ꯀꯔꯤ ꯐꯤꯒꯔ ꯁꯦꯝꯗꯣꯏꯅꯣ
ꯑꯗꯨꯝ ꯐꯖ ꯂꯩꯔꯦ ꯁꯤꯔꯦꯕ ꯅꯪ ꯍꯥꯏꯅꯤꯡꯉꯤꯁꯤ
ꯎꯝ
ꯂ ꯃꯤꯅꯒ ꯐꯖꯩꯒ ꯍꯥꯏꯔꯛꯄ꯭ꯔꯣ
ꯍꯥꯏꯔꯛꯇꯦ
ꯍꯥꯢꯔꯛꯑꯝꯗꯧ ꯃꯥꯂꯤꯗ
ꯍꯥꯏꯗꯦ ꯍꯥꯏꯗꯦ
ꯍꯥꯢꯔꯝꯗꯧ ꯃꯥꯜꯂꯤꯗ
ꯍꯥꯏꯗꯦ
ꯍ ꯍꯌꯦꯡꯗꯤ ꯀꯩꯒꯤ ꯊꯕꯛ ꯂꯩꯒꯦ ꯍꯌꯦꯡꯗꯤ ꯁꯟꯗꯦꯅꯤ ꯊꯕꯛ ꯑꯣꯞ ꯂꯩꯕ ꯕ꯭ꯔꯣ ꯅꯠꯇ꯭ꯔꯒ ꯀꯥꯢ ꯀꯥꯢ ꯆꯠꯇꯧꯕ ꯈꯣꯠꯇꯧꯕ ꯂꯩꯒꯦ
ꯊꯕꯛꯁꯦ ꯑꯣꯞꯇꯤ ꯂꯩ ꯑꯗꯣ ꯊꯕꯛꯀꯤ ꯑꯗꯨꯗꯒꯤ ꯊꯕꯛ ꯃꯐꯝꯗꯒꯤ ꯇ꯭ꯔꯦꯅꯤꯡ ꯑꯃ ꯆꯠꯂꯣꯅ ꯍꯥꯏꯔꯤ
ꯑꯣ ꯇꯔꯦꯅꯤꯡ ꯑꯃ
ꯍꯣꯏ
ꯇꯔꯦꯅꯤꯡ ꯃꯐꯝꯅ ꯀꯥꯢꯗ
ꯗꯣꯂꯥꯂꯦꯟ ꯍꯥꯏꯕ꯭ꯔꯥ ꯑꯗꯨꯗ
ꯀꯔꯤꯒꯤ ꯇ꯭ꯔꯦꯅꯤꯡꯅꯣꯕ ꯅꯣꯏ ꯆꯠꯇꯨꯢꯁꯤꯅ
ꯈꯪꯗꯦ ꯀꯩ ꯇ꯭ꯔꯦꯅꯤꯡꯅꯣ ꯃꯣꯏꯅ ꯍꯥꯏꯕꯗꯗꯤ ꯀꯃꯨꯅꯤꯀꯦꯁꯟ ꯁꯣꯐ ꯁꯀꯤꯜ ꯑꯗꯨꯒ ꯀꯩ ꯀꯩꯅꯣ ꯍꯥꯏꯕꯗꯨꯕꯨ ꯒ꯭ꯔꯨꯃꯤꯡ ꯀꯥꯏꯅꯒ
ꯀꯩꯅꯣ ꯒ꯭ꯔꯨꯝꯃꯤꯡ ꯍꯥꯏꯗꯤ ꯀꯩꯅꯣ ꯍꯨꯝ
ꯑꯣꯑꯝ ꯗ꯭ꯔꯦꯁ ꯐꯖꯅ ꯁꯦꯠꯄ ꯈꯣꯠꯄ ꯏꯁꯥ ꯅꯥꯟꯕ ꯑꯗꯨꯒꯤ
ꯑꯣ ꯅꯣꯏꯒꯤ ꯍꯣꯁꯄꯤꯇꯥꯜꯒꯤꯗꯤ ꯑꯥ ꯀꯩꯅꯣꯁꯦ ꯅꯣꯏꯒꯤꯁꯦ ꯍꯣꯁꯄꯤꯇꯥꯜ ꯍꯥꯏꯗꯣꯏꯔꯥ ꯀ꯭ꯂꯤꯅꯤꯛ ꯍꯥꯏꯗꯣꯏꯔꯥ ꯅꯣꯏ ꯇꯧꯔꯤ ꯃꯐꯝꯁꯦ
ꯀ꯭ꯂꯤꯅꯤꯛ
ꯑꯣ ꯀ꯭ꯂꯤꯅꯤꯛꯅꯦꯕ
ꯎꯝ
ꯎꯝ ꯃꯃꯤꯡꯗꯣ ꯀꯔꯤꯕ
ꯑꯦꯄꯣꯂꯣ ꯀ꯭ꯂꯤꯅꯤꯛ
ꯃꯣꯏꯖꯦ ꯑꯩꯈꯣꯏꯒꯤ ꯂꯝꯗꯝꯁꯤꯗ ꯑꯗꯨꯝ ꯂꯩꯖꯔꯛꯄ꯭ꯔꯥ ꯅꯠꯇ꯭ꯔꯒ ꯀꯥꯏꯗꯒꯤ ꯃꯣꯏꯁꯦ ꯕ꯭ꯔꯥꯟꯁ ꯑꯣꯏꯒꯗ꯭ꯔꯥ ꯀꯃꯥꯏꯅ ꯇꯧꯏ ꯃꯣꯏꯌꯦ
ꯕ꯭ꯔꯥꯟꯁꯅꯦ ꯃꯄꯥꯟꯒꯤ ꯑꯦꯄꯣꯂꯣ ꯍꯣꯁꯄꯤꯇꯥꯜꯗꯨꯒꯤ
ꯎꯝ ꯑꯦꯄꯣꯂꯣ ꯖꯦ ꯑꯗꯨꯗꯤ ꯒꯨꯍꯥꯇꯤꯁꯨ ꯂꯩ ꯗꯦꯜꯂꯤꯁꯨ ꯂꯩ ꯃꯣꯏꯒꯤ ꯃꯦꯟ ꯁꯦꯟꯇꯔꯁꯦ ꯃꯅꯤꯄꯨꯔꯗ ꯍꯥꯟꯅꯗꯒꯤ ꯂꯩꯕ꯭ꯔꯅꯦ ꯑꯗꯨꯒꯤ ꯑꯦꯄꯣꯂꯣꯗꯨꯕꯣ
ꯃꯅꯤꯄꯨꯔꯗꯗꯤ ꯑꯍꯥꯟꯕꯅꯤ
ꯎꯝ
ꯃꯣꯏꯒꯤ ꯇꯣꯂꯣꯞ ꯄꯤꯕꯗꯤ ꯑꯦꯀꯥꯎꯟꯗ ꯆꯪꯍꯜꯂꯛꯄꯔꯥ ꯅꯣꯏ ꯀꯦꯁ ꯑꯣꯏꯅ ꯄꯤꯕ꯭ꯔꯥ ꯀꯃꯥꯏꯅ ꯇꯧꯌꯦ
ꯑꯦꯀꯥꯎꯟꯗ ꯑꯣꯏꯅ ꯆꯪꯉꯦ
ꯑꯥꯎ ꯍꯥꯏꯗꯤ ꯅꯣꯏ ꯊꯥꯖꯅꯇꯅ‌ ꯑꯦꯀꯥꯎꯟ ꯀꯩꯌꯥ ꯑꯥ ꯄꯥꯜꯂꯤꯔꯥ ꯅꯠꯇ꯭ꯔ ꯄꯥꯟꯗ꯭ꯔꯤꯔꯥ
ꯃꯣꯏꯅ ꯑꯦꯀꯥꯎꯟ ꯅꯝꯕꯔ ꯄꯤꯔꯣ ꯍꯥꯏꯌꯦ ꯑꯦꯀꯥꯎꯟꯄꯤ ꯕꯦꯡꯒꯤ ꯄꯥꯁꯕꯨꯛꯁꯨ ꯂꯧꯔꯦ ꯑꯗꯨꯗ ꯑꯗꯨꯝ ꯍꯥꯞꯄꯛ